ꯂ
ꯍꯧꯠꯈ꯭ꯔꯕꯣ
ꯍꯥ
ꯍꯜꯂꯣ
ꯑꯣ ꯀ ꯅꯪ ꯉꯟ ꯇꯥꯗꯌꯦꯦ
ꯇꯥꯗꯔꯣ
ꯍ ꯇꯥꯅꯦ
ꯑꯣ ꯀꯩꯀꯩ ꯇꯧꯔ ꯂꯩꯕ꯭ꯔꯣ
ꯆꯥꯛꯆꯥ ꯇꯧꯔꯒ ꯑꯗꯨꯝ ꯐꯝꯃꯔ ꯂꯩꯌꯦ ꯅꯪꯗꯤꯁꯨ ꯆꯥꯔꯔꯕꯣ
ꯍꯨꯒꯠꯇ꯭ꯔꯤꯗ ꯍꯥꯏꯗꯤ
ꯅꯣꯏꯗꯤ ꯕꯣꯜ ꯍꯦꯡꯕꯅꯤꯅ ꯍꯧꯒꯠꯄꯊꯦꯡꯅꯕꯅꯤ
ꯕꯔꯤ ꯏꯗꯤꯗ
ꯎꯋ ꯐ ꯇ ꯀꯔꯤꯁꯨ ꯇꯧꯗꯦꯗ ꯑꯗꯨꯝ ꯏꯪꯈꯣ ꯍꯣꯠꯅꯔꯤ
ꯎꯝ
ꯄꯥꯔꯠ ꯇꯥꯏꯝ ꯖꯣꯕ ꯈꯔ ꯇꯧꯋꯦ ꯏꯪꯈꯣꯜꯁꯨ ꯉꯏꯌꯦ
ꯑꯆꯥ ꯑꯣ ꯑꯩ ꯗꯤ ꯀꯣꯂꯦꯖ ꯇꯝꯅꯉꯥꯏ ꯇꯧꯔꯤꯌꯦ
ꯑꯦ ꯑꯗꯨꯗꯤ ꯑꯉꯥꯡ ꯑꯣꯏꯔꯝꯅꯤ
ꯎꯝ
ꯎꯝ
ꯑꯗꯨ ꯏꯆꯦꯈꯣꯏꯗꯤ ꯏꯆꯤꯜ ꯏꯅꯥꯎ ꯀꯌꯥ ꯂꯩꯕꯣ
ꯌꯥꯏ ꯅꯪꯒꯤ ꯀꯧ ꯀꯧꯅꯤꯡꯕꯅꯦ ꯀꯧꯔꯣ ꯏꯆꯦ ꯀꯧꯒꯦꯔꯥ ꯀꯒꯥꯗꯤ ꯀꯧꯒꯦꯔꯥ ꯕꯣꯕꯣꯛ ꯀꯧꯒꯤꯔꯥ
ꯎꯝ
ꯌꯦꯟꯅꯀ ꯍꯒꯗ
ꯍꯣꯏ ꯑꯗꯨ
ꯉꯁꯤꯗꯤ ꯀꯣꯂꯦꯖ ꯆꯠꯂꯣꯏꯗ꯭ꯔꯣ
ꯀꯣꯂꯦꯖꯇꯣ ꯍꯧꯗ꯭ꯔꯤ
ꯑꯣꯏ ꯑ
ꯁꯅꯕꯒꯨꯝꯕ ꯆꯠꯇ꯭ꯔꯣ
ꯑ ꯅꯪꯒꯤꯁꯦ ꯅꯋꯛꯅꯔꯥ ꯈꯪꯗꯦ ꯇꯞꯅ ꯇꯥꯏꯅꯦ ꯑꯩꯉꯣꯟꯗ
ꯑꯣ ꯍꯣꯏ ꯅꯉꯥꯛꯅ ꯑꯣꯏꯔꯝꯒꯅꯤ
ꯑꯣ ꯑꯩꯉꯣꯟꯗ ꯇꯞꯅ ꯇꯥꯕꯀꯣ
ꯎꯝ ꯑꯗꯨ ꯆꯥꯛ ꯀꯨꯝꯃꯔꯤ ꯊꯣꯡꯕꯤ ꯊꯣꯡꯈ꯭ꯔꯕꯣ ꯆꯥꯈ꯭ꯔꯕꯣ ꯆꯥꯛ ꯊꯣꯡꯈ꯭ꯔꯕ
ꯑ ꯁꯛꯁꯥꯒ꯭ꯔꯦ
ꯆꯥꯛ ꯆꯥꯈ꯭ꯔꯦ ꯀꯩ ꯌꯦꯟꯁꯥꯡ ꯆꯥꯔꯒꯦ
ꯐꯣꯟ ꯈ ꯐꯣꯟ ꯑꯗꯣ ꯅꯪꯒꯤ ꯐꯣꯟ ꯑꯩ ꯑꯩꯅ ꯉꯥꯡꯕꯗꯣ ꯀꯟꯕ꯭ꯔꯥ
ꯍꯣꯏ
ꯅꯪ ꯉꯥꯡꯕꯗꯣ ꯇꯟꯅ ꯇꯥꯏꯌꯦ ꯑꯗꯨꯝ ꯀꯔꯤ ꯍꯥꯏꯁꯤꯔꯥ ꯋꯥꯍꯩꯗꯣ ꯐꯖꯅ ꯇꯥꯗꯦꯕ
ꯑꯣ ꯅꯦꯠꯋꯔꯛ ꯏꯁꯨ ꯑꯣꯏꯔꯝꯅꯤ ꯑꯗꯨꯗꯤ
ꯑ ꯍꯣꯏ ꯑꯗꯣ ꯎ ꯍꯧꯖꯤꯛꯇꯤ ꯀꯩꯅꯣ ꯀꯦꯁꯟ ꯂꯩꯇꯦ ꯅꯣꯏꯒꯤ ꯀꯂꯦꯖꯀꯤ
ꯎ ꯅꯍꯥꯟ ꯄ꯭ꯔꯣꯒ꯭ꯔꯥꯝ ꯃꯆꯥ ꯑꯃꯗꯤ ꯂꯩꯕꯅꯦ ꯆꯠꯇ꯭ꯔꯦ
ꯑꯦ ꯀꯌꯥ ꯀꯂꯁ ꯀꯌꯥꯔꯣ ꯀꯌꯥꯥꯏ ꯁꯤꯁꯔ ꯇꯝꯔꯣ
ꯐꯥꯔꯁ ꯁꯦꯃꯤꯁꯇꯔꯅꯦ
ꯑ ꯑꯣ ꯑꯗꯨꯗꯤ ꯍꯧꯕꯗ ꯉꯥꯏꯔꯤꯅꯤꯀꯣ
ꯎꯝ ꯑꯗꯨ ꯅꯣꯏꯗꯤ ꯀꯃꯥꯏ ꯀꯃꯥꯏ ꯂꯩꯒꯦ
ꯑꯩꯈꯣꯏꯁꯨ ꯑꯗꯨꯝ ꯃꯤꯅ ꯍꯤꯡꯕꯒꯨꯝꯅ ꯑꯗꯨꯝ ꯍꯤꯡꯉꯤꯗ
ꯎꯝ
ꯑꯗꯣ ꯀꯔꯤ ꯍꯥꯏꯁꯤꯔꯥ ꯎꯝ ꯍꯧꯖꯤꯛꯇꯤ ꯀꯣꯂꯦꯖꯁꯨ ꯂꯥꯏꯔꯤꯛ ꯇꯝꯕꯁꯨ ꯑꯩꯈꯣꯏꯗꯤ ꯂꯣꯏꯈ꯭ꯔꯦ ꯑꯗꯣ ꯑꯉꯝ ꯑꯉꯝꯕ ꯑꯗꯨꯝ ꯁꯨꯕ ꯊꯕꯛ
ꯑꯣꯀꯦ
ꯃꯇꯝ ꯃꯇꯝ ꯃꯇꯝꯒꯤ ꯑꯗꯨꯝ ꯁꯨꯅꯔꯤꯌꯦ ꯊꯕꯛ
ꯍꯣꯔꯦꯟꯗꯤ ꯀꯩ ꯇꯧꯒꯦꯔꯥꯀꯣ
ꯃꯁꯤꯗꯤ ꯀꯥꯏꯁꯨ ꯆꯠꯂꯣꯏ ꯑꯗꯨꯝ ꯌꯨꯝꯗ ꯂꯩꯒꯅꯤ
ꯒꯦꯝꯒꯨꯝꯕꯗꯤ ꯁꯥꯟꯅꯗ꯭ꯔꯣ
ꯍꯥꯥ
ꯁꯨꯅꯕ ꯈꯣꯠꯄꯗꯤ ꯇꯧꯗ꯭ꯔꯣ
ꯑꯦ ꯁꯅꯥ ꯇꯧꯗꯤꯌꯦ ꯑꯗꯣ ꯕꯖꯥꯔ ꯆꯠꯅꯤꯡꯉꯥꯏ ꯂꯩꯔꯗꯤ ꯕꯖꯥꯔ ꯊꯣꯛꯄ ꯑ ꯊꯥꯄꯂꯔꯗꯤꯀꯣ
ꯑꯣ
ꯀꯩꯅꯣ ꯑꯗꯨꯝ ꯌꯦꯟꯖꯥꯡ ꯅꯥꯄꯤꯁꯨ ꯈꯔ ꯈꯔ ꯌꯣꯟꯕ ꯑꯩꯒꯤ ꯏꯪꯈꯣꯜꯗꯒꯤ ꯑꯗꯨ ꯌꯣꯟꯅꯉꯥꯏ ꯂꯩꯔꯗꯤ ꯕꯖꯥꯔꯗ ꯑꯗꯨꯝ ꯊꯣꯛꯎꯔꯒ ꯌꯣꯟꯕꯀꯣ ꯑꯗꯨ ꯅꯠꯇꯕꯤꯗ ꯄꯥꯔꯠ ꯇꯥꯏꯝ ꯖꯣꯕ ꯑꯗꯨꯝ ꯇꯧꯋꯦ ꯄꯇꯥꯝ ꯖꯣꯕꯇꯤ ꯉꯁꯤꯗꯤ ꯑꯩꯗꯤ ꯆꯠꯂꯔꯣꯏꯕ
ꯐꯩ ꯆꯀꯅꯤ
ꯑꯩꯁꯨ ꯄꯔꯥꯏꯣꯕ ꯇꯧ
ꯍꯥ
ꯑꯩꯗꯨ
ꯑ
ꯄꯥꯔꯠ ꯇꯥꯏꯝ ꯣꯕ
ꯍꯇ꯭ꯔꯁꯨ ꯍꯥꯏꯅꯉꯥꯏ ꯇꯧꯔꯤꯅꯤ
ꯑꯣ
ꯎꯝ
ꯆꯨꯝꯃꯩ ꯆꯨꯝꯃꯩ
ꯍꯤꯡꯅꯉꯥꯏ ꯇꯣꯂꯣꯞ ꯆꯥꯗꯕꯅꯤꯅꯀꯣ ꯑꯗꯨꯝ ꯑꯐꯪ ꯑꯐꯪꯕ ꯑꯗꯨꯝ ꯄꯩꯁꯥ ꯊꯤꯕ ꯑꯗꯨꯝ ꯄꯩꯁꯥ ꯇꯥꯅꯉꯥꯏ ꯑꯗꯨꯝ ꯇꯧꯕ
ꯉꯁꯤꯗꯤ ꯀꯩ ꯏꯟꯁꯥꯡ ꯆꯥꯔꯒꯦꯁꯦ
ꯑꯁꯤꯗꯤ ꯎ ꯀꯔꯤ ꯁꯟ ꯃꯈꯣꯡ ꯆꯥꯏꯌꯦ ꯉꯁꯤꯗ ꯏꯔꯣꯏ ꯁꯟ ꯃꯈꯣꯡꯗꯣ
ꯍꯥꯎꯅꯦ
ꯎꯝ ꯑꯩꯁꯨ ꯉꯁꯤ ꯉꯥꯛꯇ ꯉꯥꯏꯔꯤꯕꯅꯦ ꯑꯗꯨ ꯆꯥꯕꯗꯣ
ꯑꯣ
ꯎꯝ ꯑꯗꯒꯤ ꯌꯨꯝꯗꯒꯤ ꯊꯥꯔꯛꯄꯀꯣ
ꯎꯝ ꯍꯥꯎꯒꯅꯤ ꯍꯥꯎꯒꯅꯤ
ꯎꯝ
ꯅꯣꯏꯗꯤ ꯆꯤꯡꯗ ꯂꯩꯕ꯭ꯔꯣ ꯇꯝꯄꯥꯛꯇ ꯂꯩꯕ꯭ꯔꯣ
ꯇꯝꯄꯥꯛꯇ ꯂꯩꯌꯦꯕ ꯍꯧꯖꯤꯛꯇꯤ
ꯑꯣ
ꯎꯝ ꯑꯗꯨꯝ ꯈꯔ ꯆꯥꯛꯍꯥꯛꯁꯤꯡꯗꯒꯤ ꯄꯣꯠ ꯊꯥꯔꯗꯤ ꯑꯗꯨꯝ ꯑꯩꯅ ꯌꯣ ꯈꯪꯕꯤꯕꯀꯣ ꯑꯗꯨꯃꯥꯏꯅ ꯇꯕ ꯑꯗꯨꯝ ꯃꯨꯟ ꯊꯥꯔꯛꯇ꯭ꯔꯗꯤ ꯌꯣꯟꯗꯕ ꯕꯤꯖꯤꯅꯦꯁ ꯑꯃ ꯃꯅꯤꯗ ꯁꯤꯁꯨ ꯎ ꯑꯁꯤꯗ ꯑꯗꯨꯝ ꯄꯥꯔꯠ ꯇꯥꯏꯝ ꯖꯣꯕ ꯇꯧꯔꯅ ꯇꯧꯅ ꯑꯗꯨꯝ ꯄꯣꯠꯁꯨ ꯑꯗꯨꯝ ꯐ꯭ꯔꯤ ꯑꯣꯏꯔꯀꯥꯟꯗꯀꯣ ꯄꯣꯠꯁꯨ ꯑꯗꯨꯝ ꯃꯣꯏꯅ ꯄꯨꯔꯛꯑꯗꯤ ꯑꯗꯨꯝ ꯌꯣꯟꯕ ꯍꯌꯦꯡ ꯒ꯭ꯔꯦꯖꯨꯑꯦꯁꯟ ꯂꯣꯏꯔꯗꯤ ꯀꯔꯤ ꯍꯣꯠꯅꯒꯦ ꯍꯥꯏꯅ ꯈꯜꯂꯤꯔꯣ
ꯑꯩ ꯒ꯭ꯔꯦꯖꯨꯋꯦꯁꯟ ꯂꯣꯏꯔꯗꯤ ꯈꯔ ꯑꯗꯨꯝ ꯑꯦꯛꯖꯥꯝꯒꯨꯝꯕ ꯊꯥꯒꯦ
ꯑ ꯍꯣꯏꯗ ꯑꯗꯨꯝ ꯐꯩꯌꯦ ꯀꯩꯅꯣ ꯌꯥꯝ ꯀꯥꯔꯨꯅꯨ ꯑꯦꯛꯖꯥꯝ ꯑꯃ ꯊꯥꯔꯒ ꯑꯗꯨꯝ ꯄꯥꯁ ꯇꯧꯔꯒ ꯑꯗꯨꯝ ꯇ꯭ꯔꯦꯅꯤꯡ ꯁꯦꯠ ꯇꯧꯔꯒ ꯑꯗꯨꯝ ꯐꯩꯌꯦꯕ ꯃꯥꯁꯇꯔꯒꯨꯝꯕ ꯇꯝꯕ꯭ꯔꯣꯗꯤ ꯀꯅꯗ꯭ꯔꯦ ꯀꯔꯤ ꯁꯕꯖꯦꯛꯅꯣ ꯅꯪꯅ ꯂꯧꯕꯗꯣ
ꯑꯩꯒꯤꯁꯦ
ꯍꯥ
ꯃꯦꯖꯔꯁꯤꯅ ꯑꯦꯟꯊ꯭ꯔꯣꯄꯣꯂꯣꯖꯤ ꯑꯣꯏꯕ ꯍꯣꯏ
ꯀꯔꯤ ꯍꯥꯏꯅꯣ ꯇꯥꯗꯤꯌꯦ
ꯃꯦꯖꯔꯁꯦ
ꯑꯥ
ꯑꯦꯟꯊ꯭ꯔꯣꯄꯣꯂꯣꯖꯤ ꯑꯣꯏꯕ
ꯑꯣ
ꯑꯗꯨꯒ ꯃꯥꯏꯅꯔꯁꯤꯅ ꯖꯨꯑꯣꯂꯣꯖꯤ ꯑꯣꯏꯕ
ꯑꯩꯈꯣꯏꯗꯤ ꯈꯪꯗꯦꯗ ꯇꯝꯂ ꯇꯝꯅꯤꯅ ꯑꯩꯗꯤ ꯁꯥꯏꯟꯁ ꯇꯝꯕ
ꯑꯗ ꯐꯅꯁꯔ
ꯎꯝ ꯑꯩꯗꯤ ꯇꯨꯋꯦꯜꯐ ꯉꯛꯇꯅꯦ ꯒ꯭ꯔꯦꯖꯨꯑꯦꯁꯟ ꯀꯥꯗꯦ ꯀꯔꯁ ꯇꯝꯕ ꯂꯣꯏꯔꯒ ꯑꯩꯁꯦ ꯑꯥꯎꯠꯁꯥꯏꯠꯇꯀꯣ ꯄꯥꯔꯠ ꯇꯥꯏꯝ ꯖꯣꯕ ꯇꯧꯕ ꯀꯩꯅꯣ ꯄꯥꯔꯠꯅꯔꯗꯀꯣ ꯁ ꯂꯂꯣꯟꯗꯨ ꯊꯕꯛ ꯇꯧꯕ ꯔꯗꯁ ꯕ꯭ꯌꯨꯇꯁꯤꯌꯥꯟ ꯇꯧꯔ ꯂꯩꯕ ꯎꯝ ꯋꯥꯃꯟꯕꯒꯤ ꯌꯨꯝ ꯊꯣꯛꯂꯛꯈ꯭ꯔꯕꯅꯤ ꯁꯤꯗ ꯇꯧꯔꯒ ꯂꯩꯕ
ꯅꯣꯏꯒꯤ ꯄꯥꯔꯂꯔꯁꯦ ꯀꯔꯤ ꯀꯔꯤ ꯃꯈꯜ ꯂꯩꯕ꯭ꯔꯣ
ꯍꯥ
ꯀꯩꯀꯔꯤ ꯃꯈꯜ ꯂꯩꯕ꯭ꯔꯣ ꯍꯥꯏꯕ
ꯍꯥꯠꯂꯨꯔꯁꯦ ꯎꯝ ꯎ ꯕ꯭ꯔꯤꯇꯤꯁꯅ ꯍꯥꯏꯔꯗꯤ ꯃꯥꯒꯤ ꯃꯃꯥꯏ ꯁꯦꯡꯕ ꯀꯔꯤ ꯍꯥꯏꯁꯤꯔꯥ ꯃꯇꯨꯒꯨꯝꯕ ꯂꯧꯊꯣꯛꯄꯤꯕ ꯑ ꯃꯃꯥꯏ ꯊꯦꯡꯒꯦ ꯍꯥꯏꯗꯤ ꯂꯣꯏꯅ ꯌꯥꯎꯔꯦꯗꯅ ꯀꯩꯅꯣ ꯃꯥꯒꯤ ꯏꯁꯀꯤꯟꯗꯣ ꯀꯃꯥꯏꯅ ꯅꯥꯟꯍꯟꯒꯅꯤ ꯑꯗꯣ ꯄꯤꯝꯄꯜꯁ ꯊꯣꯛꯄꯗꯣ ꯀꯃꯥꯏꯅ ꯇꯧꯒꯅꯤ ꯍꯥꯏꯅ ꯇ꯭ꯔꯤꯠꯃꯦꯟꯒꯨꯝꯕ ꯝ ꯇꯧꯋꯦꯕ ꯑꯗꯨꯒ ꯍꯦꯌꯔ ꯗ꯭ꯔꯦꯁꯔ ꯍꯥꯏꯔꯗꯤ ꯁꯝ ꯀꯛꯄ ꯀꯂꯔꯤꯡꯒꯨꯝꯕ ꯇꯧꯋꯦꯕ
ꯑꯣ ꯁꯝ ꯈꯣꯏꯍꯟꯕꯗꯤ ꯇꯧꯕ꯭ꯔꯣ
ꯁꯪ ꯑꯩ ꯑꯩꯗꯤ ꯅꯨꯄꯤ ꯉꯥꯛꯇ ꯀꯛꯑꯦ ꯅꯨꯄꯥꯗꯤ ꯀꯛ
ꯑꯣ ꯅꯠꯇꯦ ꯁꯝꯨ ꯈꯣꯏꯍꯟꯕ ꯍꯥꯏꯕ
ꯀꯣꯏꯍꯟꯕꯁꯨ ꯏꯁꯇ꯭ꯔꯦꯠ ꯇꯧꯕꯁꯨ
ꯈꯣꯏꯍꯟꯕꯗꯤ ꯅꯨꯄꯥꯒꯤ ꯇꯧꯗ꯭ꯔꯣ
ꯇꯦꯜꯂꯗꯤ ꯀꯃꯥꯏꯅ ꯇꯧꯔꯅꯤ ꯄꯔꯃꯅꯦꯟ ꯑꯣꯏꯅꯗꯤ ꯇꯧꯔꯣꯏ ꯑꯗꯨ ꯃꯥꯒꯤ ꯒꯤ ꯕꯣꯔꯗ꯭ꯔꯥꯏꯒꯤ ꯑ ꯇꯧꯋꯦ ꯇꯦꯜꯂꯦ ꯑꯗꯨꯝ ꯈꯣꯏꯍꯟꯕꯗꯤ ꯍꯥꯏꯗꯤ ꯃꯥꯒꯤ ꯏꯁꯇꯥꯏꯜꯒꯨꯝꯕ ꯁꯦꯝꯕꯗꯣ
ꯑꯣ
ꯑꯗꯨꯗꯤ ꯖꯦꯜ ꯇꯩꯔꯒ ꯑꯗꯨꯝ ꯕ꯭ꯂꯣꯗꯥꯥꯏ ꯀꯩꯅꯣ ꯇꯧꯔꯒ ꯑꯗꯨꯝ ꯁꯦꯝꯃꯦꯕ
ꯑꯩꯅꯗꯤ ꯄꯨꯔꯥ ꯀꯔꯂꯤ ꯄꯥꯝꯕ
ꯍꯥ
ꯑꯩꯅꯗꯤ ꯀꯔꯂꯤ ꯂꯣꯏꯅ ꯄꯥꯝꯕ
ꯑ ꯁꯤ ꯃꯅꯤꯄꯨꯔꯗꯗꯤ ꯑꯁ ꯌꯥꯝ ꯂꯥꯛꯇꯦꯗ ꯀꯁꯇꯃꯔꯗꯤ ꯕꯣꯔꯤꯡ ꯌꯥꯝ ꯆꯨꯑꯦ
ꯑ
ꯃꯤ ꯅꯣꯡꯃꯥꯗ ꯑꯍꯨꯝ ꯌꯥꯝ꯭ꯔꯕꯗ ꯃꯔꯤ ꯑꯗꯨ ꯉꯥꯛꯛꯇꯅꯤ
ꯑꯣ
ꯂꯥꯛꯇꯦꯕ
ꯑꯩꯁꯨ ꯍꯥꯟꯅ ꯁꯝ ꯃꯆꯨ ꯁꯪꯂꯝꯝꯃꯦ
ꯍꯣꯏ
ꯁꯝꯗꯨ ꯌꯦꯂꯣ ꯃꯆꯨꯗ ꯁꯪꯉꯝꯃꯦ ꯑꯗꯨ
ꯑꯝ ꯒꯣꯜꯗꯟ
ꯍꯣꯏ ꯣꯜꯗꯟ ꯕ꯭ꯂꯣꯟꯗ ꯍꯥꯏꯕꯣ
ꯀꯩꯅꯣꯗ
꯭ꯂꯣꯟ ꯭ꯂꯣꯟ ꯍꯣꯏ ꯆꯅ ꯁꯪꯕ ꯑꯣꯐ
ꯅꯪꯁꯦ ꯃꯤ ꯉꯕ꯭ꯔꯥ
ꯍꯣꯏ ꯃꯤ ꯈꯔ ꯕ꯭ꯔꯥꯎꯟ ꯌꯥꯝ ꯉꯧꯕꯁꯨ ꯅꯠꯇꯦꯗ
ꯑꯣ ꯁꯅ ꯇ ꯎꯝ
ꯅꯪꯗꯤ ꯃꯤ ꯋꯥꯡꯕꯣ
ꯍꯥ
ꯅꯪꯗꯤ ꯃꯤ ꯋꯥꯡꯕ꯭ꯔꯣ
ꯑꯩꯁꯨ ꯌꯥꯝ ꯀꯟꯅ ꯉꯥꯎꯕꯁꯨ ꯅꯠꯇꯦ ꯉꯨꯕꯁꯨ ꯅꯠꯇꯦ ꯑꯗꯨꯝ ꯃꯌꯥꯏꯅꯤ ꯑ
ꯑꯣ
ꯁꯋꯥꯏꯗꯒꯤ ꯊꯕꯛ ꯁꯨꯃꯟꯕꯗꯒꯤ ꯌꯥꯗ꯭ꯔꯦꯗ ꯑꯁꯂꯔ ꯀꯥꯟꯗꯗꯤ ꯏꯉꯣꯔꯣ ꯑꯉꯣꯔꯃꯦ ꯁꯤꯗ ꯂꯥꯛꯑꯒ ꯂꯣꯏ ꯀꯥꯊꯣꯛꯑꯦ ꯊꯕꯛ ꯁꯨ ꯃꯇꯝꯗ ꯍꯥꯏꯗꯤꯗꯤ ꯑꯥꯎꯠꯁꯥꯏꯗꯠꯇ ꯂꯩꯔꯝꯂꯒ ꯑꯁꯤꯗ ꯂꯥꯛꯄꯗꯣ ꯋꯦꯗꯔꯗꯣ ꯃꯅꯥꯗ ꯎꯝ ꯑꯗꯗꯤ ꯅꯨꯡꯁꯥ ꯃꯔꯛꯇ ꯁꯨꯗ꯭ꯔꯦꯕ ꯑꯁꯤꯗꯅ ꯑꯃꯨꯛ ꯅꯨꯡꯁꯥꯗ ꯀꯆꯠ ꯆꯠꯄ
ꯑꯗꯨꯗꯤ ꯅꯨꯡꯁꯥꯗ ꯊꯣꯛꯄ ꯅꯥꯏꯗ꯭ꯔꯦ ꯑꯝ ꯊꯕꯛ ꯆꯠꯂꯁꯨ ꯍꯥ
ꯅꯨꯡꯉꯥꯏ ꯅꯨꯡꯉꯥꯏꯅꯗꯤ ꯂꯩꯔꯤꯕ꯭ꯔꯣ
ꯍꯣꯏ ꯅꯨꯡꯉꯥꯏꯅ ꯑꯗꯨꯝ ꯂꯩꯌꯦ ꯅꯨꯡꯉꯥꯏꯅ ꯅꯪ ꯅꯪꯁꯦ ꯆꯤꯡꯅꯤ ꯃꯥꯜꯂꯦꯀꯣ
ꯑꯩꯁꯦ ꯆꯤꯡꯃꯤꯃꯛꯇꯤ ꯅꯠꯇꯦ
ꯄ꯭ꯔꯥꯏꯞ ꯃꯥꯜꯂꯦꯕ
ꯍꯣꯏ ꯍꯣꯏ
ꯀꯞ ꯅꯠꯇꯕ꯭ꯔꯣ
ꯇ꯭ꯔꯥꯏꯞꯅꯦ
ꯑꯣ ꯑꯗꯨꯅꯦ꯭ꯔꯥꯏꯕ
ꯅꯪꯁꯨ ꯗ꯭ꯔꯥꯏꯕꯔ ꯆꯤꯡꯃꯤ ꯃꯥꯂꯦꯟ
ꯑꯣ ꯆꯤꯡꯃꯦ ꯍꯥꯏꯗꯤ ꯇ꯭ꯔꯥꯏꯞ ꯌꯥꯝ ꯂꯩꯒꯜꯂꯤꯗꯅ ꯑꯗꯨꯗꯒꯤ